ꯍꯜꯂꯣ ꯍꯜꯂꫭ ꯎꯝ꯫ ꯆꯥꯛ ꯆꯥꯕꯤꯔꯕꯣ꯫
ꯆꯥꯗ꯭ꯔꯤꯌꯦ꯫
ꯑꯆꯥ ꯀ꯭ꯔꯤ-ꯀ꯭ꯔꯤ ꯃꯊꯦꯜ ꯇꯧꯔꯤꯒꯦ꯫ ꯁ ꯀꯣꯏꯁꯦ ꯉꯁꯤ ꯀꯩꯅꯣ ꯑꯣꯛ ꯃꯈꯣꯡ ꯂꯧ ꯂꯧꯔꯝꯃꯦ ꯑꯣꯛ ꯃꯈꯣꯡ ꯑꯣꯏꯅ ꯇꯧꯔꯒꯦ ꯍꯥꯏꯅ꯫
ꯑꯣ ꯑꯇꯩ ꯑꯇꯩ ꯌꯥꯎꯗ꯭ꯔꯣ꯫
ꯑꯇꯩꯗꯤ ꯆꯝꯐꯨꯠꯀꯨꯝꯕ꯫ ꯀꯣꯕꯤ ꯆꯝꯐꯨꯠ ꯑꯃ ꯂꯩꯔꯦ ꯑꯃꯦꯠꯄ ꯑꯃ ꯂꯩꯔꯦ꯫ ꯅꯪꯗꯤ ꯀ꯭ꯔꯤ-ꯀ꯭ꯔꯤ ꯃꯊꯦꯟ ꯍꯣꯠꯅꯔꯤꯒꯦ ꯉꯁꯤꯗꯤ꯫ ꯑ ꯑꫭ꯫ ꯑꯆꯥ꯫
ꯑꯩꯗꯤ ꯌꯨꯝꯗ ꯀꯨꯝꯃꯨꯔꯒ ꯍꯜꯂꯛ ꯍꯜꯂꯛꯄ ꯀꯨꯏꯗ꯭ꯔꯤ꯫
ꯎꯝ꯫
ꯑꯈꯣꯏ ꯑꯣꯖꯥꯁꯤꯡꯒ ꯀꯨꯝꯃꯤꯟꯅꯕ꯫
ꯑꯣ ꯑꯣ ꯆꯥ ꯆꯥ ꯆ ꯍꯩꯍ ꯑꯣ ꯅꯉꯥꯏꯇꯦꯗ ꯋꯥ
ꯀꯣꯏ ꯃꯈꯜ ꯀꯣꯏꯔꯒ ꯅꯨꯡꯉꯥꯏꯇꯦ ꯋꯥꯔꯦ ꯀꯥꯏꯅ꯫
ꯋꯥꯔꯦ-ꯋꯥꯔꯦ ꯇꯧꯅꯤꯡꯉꯥꯏꯁꯨ ꯂꯩꯇꯦ ꯀ꯭ꯔꯤ ꯇꯧꯅꯤ꯫
ꯎꯝ꯫
ꯌꯨꯝꯗ ꯑꯗꯨꯝ ꯐꯝꯃ ꯂꯩꯔꯦ꯫
ꯁꯤꯂꯣꯡꯗꯣ ꯅꯨꯡꯉꯥꯏꯗꯤ ꯅꯨꯡꯉꯥꯏꯕꯅꯤꯅꯦ ꯍꯧꯖꯤꯛꯁꯦ ꯋꯦꯗꯔ ꯀꯃꯥꯏꯅ ꯇꯧꯋꯦ꯫
ꯀ꯭ꯔꯤ ꯀ꯭ꯔꯤ ꯀꯔꯝꯗꯨꯅꯦꯕ꯫
ꯁꯤꯂꯣꯡꯒꯤ ꯋꯦꯗꯔ ꯀ꯭ꯔꯃꯥꯏꯅ ꯇꯧꯒꯦ ꯍꯥꯏꯕꯥ꯫
ꯑꯣ ꯑꯣ ꯑꯥ ꯍꯧꯖꯤꯛꯇꯤ ꯑꯗꯨꯝ ꯅꯣꯡ ꯇꯥꯔꯦ ꯃꯣꯏꯁꯨ ꯅꯣꯡ ꯇꯥꯔꯒ ꯑ ꯅꫭꯡ ꯀꯟꯅ ꯇꯥꯗꯤ ꯇꯥꯗꯦ ꯑꯗꯨꯝ ꯇꯞꯅ-ꯇꯞꯅ ꯑꯗꯨꯝ ꯇꯥꯑꯦ꯫
ꯏꯪꯉꯝꯒꯅꯤꯀꯣ꯫
ꯍꯣꯏ ꯏꯪꯉꯦ ꯁꯣꯝꯗꯗꯤ ꯏꯪꯕꯗꯤ
ꯑ ꯃꯣꯏꯒꯤ ꯑ ꯁꯤꯂꯣ ꯄꯤꯛꯇꯨ ꯆꯠꯄꯗꯤ ꯅꯨꯡꯉꯥꯏꯕꯅꯤꯅꯦ
ꯍꯣꯏ ꯂꯣꯏꯔꯦꯗ ꯑꯗꯨꯗꯨꯁꯨ ꯀꯣꯏꯕ ꯂꯣꯏꯔꯦ ꯍꯧꯖꯤꯛꯁꯦ ꯀꯗꯥꯏ ꯋꯥꯠꯂꯤꯌꯦ ꯀꯗꯥꯏ ꯆꯠꯀꯔꯦ ꯍꯣꯏ ꯍꯣꯏ ꯍꯣꯏ ꯄꯣꯠꯇꯤ ꯀꯃꯥꯏꯅ ꯇꯧꯋꯤ ꯑꯗꯨꯕꯨꯗꯤ ꯃꯥꯔꯀꯦꯇꯤꯡꯕꯨꯗꯤ ꯄꯣꯠ ꯆꯩꯕꯨꯗꯤ ꯂꯩꯗꯤꯦ ꯑꯗꯨꯝ ꯌꯦꯡꯕ ꯆꯪꯅꯤꯡꯅꯤ ꯎꯝ ꯐꯖꯗꯤ ꯐꯖꯩ꯫
ꯑꯗꯨ ꯈꯪꯗꯦꯅꯦ ꯀ꯭ꯔꯝꯥꯏꯅ ꯇꯧꯕ꯭ꯔꯥ ꯑꯩꯁꯨ꯫ ꯄꯛꯆꯒꯅ ꯑꯗꯨ ꯂꯩꯗꯤ ꯂꯩꯗ ꯂꯣꯏꯅ ꯐꯪꯉꯦꯗ ꯐꯪꯕꯕꯨꯗꯤ ꯑꯗꯨꯗ꯫ ꯎ ꯎꯝ꯫ ꯗꯨꯒ ꯗꯨꯔꫭꯝꯅ ꯈꯔ ꯍꯣꯡꯉꯦ ꯑꯃꯨꯛꯀ꯫
ꯎꯝ
ꯍ ꯒ꯭ꯔꯤ ꯍꯅꯔꯒꯦ
ꯑꯩ ꯀꯔꯤ ꯍꯣꯠꯅꯒꯦꯅꯤ ꯑꯗꯨꯝ ꯂꯩꯌꯦ
ꯎ ꯑ
ꯅꯣꯏꯒꯤꯨꯝ ꯃꯅ ꯀꯌꯥꯝ ꯅꯨꯡꯉꯥꯏꯅꯤ ꯀꯣꯏꯕ ꯆꯠꯄ ꯐꯪꯉꯁꯦ
ꯑ ꯍꯦꯁ ꯀꯗꯥ ꯍꯦꯛ ꯀꯕꯁꯔ ꯇ ꯍꯥꯏ ꯆ ꯂꯩꯔꯦꯒꯦ ꯑꯃꯨꯛꯀ ꯍꯜꯂꯗꯧꯅ ꯀꯩꯅꯣ ꯑꯥ ꯑꯩ ꯂꯩꯐꯝꯗꯨꯗ ꯂꯩꯕ ꯌꯥꯝꯃꯦꯗ ꯑꯗꯨꯕꯨ ꯁꯥꯃꯟꯕꯀꯣ ꯑꯗꯨ ꯁꯣꯝꯗ ꯑꯍꯜ ꯑꯀꯨꯝꯃꯒꯦ ꯍꯥꯏꯅ ꯀꯨꯝꯈ꯭ꯔꯕꯅꯅꯤ
ꯎꯝ ꯑꯩꯈꯣꯏꯅ ꯒꯨꯍꯥꯇꯤ ꯂꯩꯕ ꯃꯇꯝꯗꯗꯤ ꯄꯨꯔꯥ ꯆꯥꯛꯄꯒ ꯆꯞ ꯃꯥꯟꯗꯝꯅꯦꯅꯦ ꯃꯩ ꯃꯅꯨꯡ ꯂꯩꯕꯒ
ꯏꯖꯕ ꯐꯖ ꯆ ꯑꯁ ꯂꯣꯏꯔꯦꯗꯤ ꯑꯩꯁꯨ ꯑꯉꯛꯅꯦ ꯑꯗꯨꯗ ꯂꯩꯕ ꯂꯩꯕꯗꯤ ꯉꯝꯗꯦ ꯑꯗꯨꯕꯨ ꯑꯦꯠꯂꯤꯁ ꯆꯍꯤ ꯑꯅꯤꯗꯤ ꯈꯥꯡꯅ ꯂꯩꯍꯦ ꯀꯔꯤꯠ ꯀꯔꯤꯠ ꯇꯧꯔ ꯑꯣꯏꯔꯣ
ꯑꯩꯈꯣꯏꯅ ꯑꯦꯂꯕꯦꯟ ꯇꯨꯌꯦꯜꯞ ꯇꯝꯕ
ꯑꯣꯁ ꯑꯁꯤ ꯀꯩꯅꯩꯅꯣꯗ ꯒꯨꯍꯥꯇꯤ ꯀ꯭ꯂꯂꯐꯅ ꯂꯩꯇꯅꯥ ꯑꯗꯨꯒ ꯃꯤꯁꯅꯔꯤ ꯁ꯭ꯀꯨꯜ ꯅꯨꯄꯤ ꯉꯥꯛꯇ ꯇꯝꯕꯗꯣ ꯃꯅꯨꯡꯗ ꯂꯩ ꯑ ꯑꯩ ꯆꯞ ꯆꯥꯕꯗꯤ ꯈꯪꯗ꯭ꯔꯤꯌꯦ ꯍꯧꯖꯤꯛꯁꯦ ꯑꯩꯁꯨ ꯒꯧꯍꯥꯇꯤꯗꯩ ꯍꯟꯗꯛ ꯅ ꯅꯥꯎꯅꯦꯕ
ꯑꯣ
ꯑꯗꯨ ꯑꯩꯈꯣꯏꯅ ꯑꯃꯨꯛꯀ ꯈꯔ ꯀꯩꯅꯣꯗ ꯂꯩꯕꯀꯣ ꯎꯝ ꯈ ꯂꯋꯥꯏꯒꯤ ꯖꯒꯥ ꯍꯥꯏꯇꯥꯔꯦ ꯑꯗꯨ ꯂꯩꯕꯅꯦꯕ ꯆꯤꯛꯇꯤ ꯆꯤꯛꯑꯦ ꯑꯩꯈꯣꯏꯅ ꯂꯩꯐꯝꯗꯤ ꯌꯥꯝ ꯂꯥꯡꯕ ꯑꯣꯏꯗꯦ
ꯑꯩꯈꯣꯏꯅ ꯑꯃꯨꯛ ꯑ ꯃꯦꯟꯔꯣꯠꯃ ꯃꯦꯟꯔꯣꯠ ꯍꯥꯏꯕ ꯌꯥꯔꯤꯗ ꯑꯗꯨꯝ ꯂꯝꯕꯤ ꯃꯄꯥꯟꯗ ꯂꯩꯕꯅꯤꯅꯀꯣ
ꯑ ꯇꯅꯗꯔꯣ ꯔꯣꯌ ꯎꯂꯕ
ꯒꯍꯥꯇꯤ ꯀ꯭ꯂ ꯀ꯭ꯂꯕ
ꯑꯗꯨꯒꯨꯝ ꯇꯧꯕ
ꯇꯥꯗ꯭ꯔꯤꯕ꯭ꯔꯣ
ꯎꯝ
ꯍꯥ ꯇꯥꯗ꯭ꯔꯤꯕ꯭ꯔꯕ ꯇꯥꯏꯔꯦ ꯇꯥꯏꯌꯦ
ꯑꯩꯈꯣꯏ ꯑꯗꯨ ꯂꯩꯔꯤꯉꯩ ꯐꯖꯅꯗꯤ ꯀꯣꯏꯕꯅꯦꯍꯦ
ꯃꯥꯟꯗꯤ ꯃꯥꯜꯂꯦ ꯃꯥꯟꯗꯤ ꯃꯥꯜꯂꯦ ꯍꯣꯏ ꯑꯗꯨꯗ ꯊꯣꯛꯑꯅꯤ ꯁꯟꯗꯦ ꯈꯨꯗꯤꯡ
ꯑꯩꯈꯣꯏꯒꯤ ꯕꯖꯥꯔ ꯑꯗꯨ ꯍꯥꯏꯕꯗꯤ ꯑꯍꯣꯡ ꯑꯇꯥꯥꯡ ꯑꯗꯨꯗ ꯐꯪꯕꯅꯤꯅꯅ ꯑꯗꯨꯗ ꯊꯣꯛꯀꯅꯤ
ꯊꯣꯛꯀꯅꯤ ꯎꯝ ꯍꯣꯏ ꯑꯗꯨꯝ ꯅꯪ ꯈꯔꯗꯤ ꯇꯧ ꯇꯧꯗꯧ ꯇꯧꯔꯝꯗꯧ ꯃꯥꯜꯂꯦ ꯀꯣꯏꯕ ꯈꯣꯠꯄꯗꯗꯤ
ꯑꯁ ꯀꯣꯏꯕꯗꯤ ꯄꯥꯝꯃꯦꯍꯦ ꯎꯄꯥꯏ ꯂꯩꯇꯕꯩ ꯋꯥꯅꯦ ꯑꯩꯈꯣꯏꯅ ꯕꯥꯔꯣꯗ ꯊꯣꯛꯑꯗꯤ ꯄꯨꯡꯁꯤꯡ ꯅꯥꯏꯅ ꯑꯁꯤꯒꯤ ꯄꯨꯡꯁꯤꯡꯗ ꯌꯧꯔꯛꯇꯕ ꯌꯥꯗꯦ ꯍꯥꯏꯔꯛꯐꯝ ꯑꯗꯨꯗ ꯌꯧꯔꯛꯀꯅꯤ ꯑꯩꯈꯣꯏꯗꯨ ꯂꯩꯕꯗꯣ ꯀꯩꯅꯣ
ꯂꯩꯕꯗꯣ ꯀꯩꯅꯣꯅꯦꯅ
ꯃꯥꯎ ꯃꯆꯥꯁꯨ ꯂꯩꯑ ꯀꯕꯨꯏ ꯃꯆꯥꯁꯨ ꯂꯩꯑ
ꯌꯦ ꯎꯝ ꯑꯗꯨꯒ
ꯀꯨꯀꯤ ꯃꯆꯥꯁꯤꯡꯁꯨ ꯂꯩꯌꯦ ꯑꯩꯈꯣꯏ ꯃꯤꯛꯁꯅꯦ ꯑꯗꯨꯒ ꯑꯗꯤꯕꯥꯁꯤ ꯀꯔꯕꯤ ꯑꯁ
ꯑꯁ ꯃꯁꯤꯡꯁꯨꯔꯦ ꯕꯣꯔꯣ ꯇ꯭ꯔꯥꯏꯞ ꯂꯩꯕꯗ ꯀꯩꯅꯣ ꯈꯣꯏꯗꯤ ꯊꯣꯛꯂꯛꯄ ꯀꯥꯟꯗꯤ ꯒꯔꯨꯞ ꯒꯔꯨꯞꯅꯦ ꯕ ꯎꯝ ꯑ ꯀꯔꯤꯆꯍꯤꯗꯔꯣ
ꯎꯝ
ꯇꯨꯊꯥꯎꯖꯟ ꯇꯨꯋꯦꯟꯇꯤꯇꯨ ꯏꯜꯂꯚꯦꯟ ꯇꯨꯋꯦꯜꯞꯇꯔꯣ
ꯎꯝ
ꯎꯝ ꯑꯦꯂꯚꯦꯟ ꯇꯨꯌꯦꯐ ꯇꯨ ꯇꯨꯊꯥꯎꯖꯟ ꯇ꯭ꯋꯦꯟꯇꯤ ꯇꯨ ꯇ꯭ꯋꯦꯟꯇꯤ ꯊ꯭ꯔꯤ
ꯎꯝ
ꯑ ꯑꯗꯨꯗꯤ ꯌꯥꯝ ꯉꯥꯡꯅꯤꯅ ꯅꯣꯏꯗꯤ
ꯎꯝ
ꯁꯦꯉꯥꯕꯔꯣ
ꯁꯦꯡꯉꯦ
ꯃꯈꯣꯟꯗꯤ ꯑꯍꯟ ꯃꯥꯥꯟꯗꯤ ꯃꯥꯜꯂꯦ ꯑꯁꯦꯡꯕ ꯅꯪꯗꯤ ꯑꯉꯥꯡ ꯃꯆꯥ ꯌꯥꯝ ꯃꯥꯜꯂꯦ ꯅꯥ ꯑꯩꯗꯤ ꯀꯩꯅꯣꯗ ꯂꯣꯏꯌꯦꯦ ꯇꯨ ꯊꯥꯎꯖꯟ ꯇ꯭ꯋꯇꯤ ꯋꯥꯟ ꯒ꯭ꯔꯦꯖꯨꯑꯁ ꯂꯣꯏꯔꯦ ꯇꯣꯏꯦꯟꯇꯤ ꯊ꯭ꯔꯤꯗ ꯃꯥꯁꯇꯔ ꯂꯔꯦ ꯑꯗꯨꯗꯤ ꯌꯥꯝ ꯃꯉꯥꯡꯅꯤꯅꯦ ꯅꯣꯏꯁꯨ ꯎꯝ
ꯑ ꯑꯆꯥ ꯑꯠꯆꯥ ꯑꯆꯥ ꯑꯩꯗꯤ ꯅꯪ ꯌ ꯌꯨꯝ ꯄꯥꯟꯈ꯭ꯔꯕ ꯑꯗꯨꯗꯤ
ꯀꯥꯏ ꯌꯨꯝ ꯄꯥꯟꯕꯅꯣ
ꯑꯩꯈꯣꯏ ꯀꯟꯅ ꯅꯧꯅ ꯑꯦ ꯕꯤ ꯁꯤ ꯇꯝ ꯇꯝꯃꯤꯌꯦ ꯏꯁ ꯀꯃꯥꯏꯅꯅꯣꯅꯦꯍꯦ
ꯑꯩꯖꯨ ꯀꯣꯆꯤꯡ ꯁꯦꯟꯇꯔꯗ ꯂꯩꯌꯦꯗ
ꯌꯦꯗ ꯑꯥꯎ ꯑꯍꯟ ꯑ ꯑꯩꯗꯤ ꯑꯍꯟ ꯈꯔꯗꯤ ꯃꯥꯟꯗꯤ ꯃꯥꯟꯕꯅꯦ ꯅꯪꯗꯤ ꯅꯪ ꯑꯗꯨꯝꯕ ꯑꯉꯥꯡ ꯁꯉꯥꯡꯗꯣ ꯑꯉꯥꯡ ꯃꯥꯟꯗ꯭ꯔꯕ ꯎꯝ ꯑꯆꯥ ꯑꯆꯥ ꯇꯧꯔꯛꯒꯅꯤ ꯑꯦꯍ ꯈꯪꯗ꯭ꯔꯦꯗ ꯈꯪ ꯑꯉꯥꯡꯅꯁꯨ ꯑꯍꯟꯗꯧꯅ ꯂꯩꯁꯤꯗꯤ ꯎꯝ ꯊꯦꯡꯅꯗ꯭ꯔꯤꯕ ꯊꯦꯡꯅꯗ꯭ꯔꯤ ꯊꯦꯡꯅꯗ꯭꯭ꯔꯤ ꯊꯦꯡꯅꯗ꯭ꯔꯤꯀꯣ ꯑꯩ ꯅꯌꯥꯝꯕ ꯈꯣꯏ ꯍꯥꯏꯕ ꯇꯥꯔꯦꯅꯦ ꯍꯧꯖꯤꯛꯗꯤ ꯅꯌꯥꯝꯕ ꯈꯣꯏ ꯊꯦꯡꯅꯗ꯭ꯔꯤꯀꯣ
ꯎꯝ ꯅꯥꯎ ꯑꯣꯏꯔꯤꯕꯒꯤꯅꯦꯗꯥ
ꯍꯩ ꯍꯥ ꯌꯥꯏ ꯌꯥꯏ ꯁꯨ ꯃꯇꯝ ꯐꯖꯅ ꯁꯥꯠꯄꯅꯦ ꯐꯦꯟꯁꯤ ꯕꯖꯥꯔꯗ ꯎꯝ
ꯎ ꯃꯤꯅ ꯀꯔꯤ ꯍꯥꯏꯕ꯭ꯔꯥ ꯃꯣꯏꯅ ꯀꯨꯔꯇꯤ ꯑꯃ ꯊꯥꯡꯒꯠꯀꯅꯤ ꯀꯔꯤ ꯍꯥꯏꯕ꯭ꯔꯥ
ꯃꯣꯏꯁꯤꯡꯗꯤꯗꯥꯛ
ꯍꯟꯗ꯭ꯔꯦꯗꯠꯇꯣ ꯀꯃꯥꯏꯅ ꯍꯥꯏꯒꯦ
ꯍꯟꯗ꯭ꯔꯦꯠ ꯑꯦꯛꯁꯣ ꯍꯥꯏꯕ꯭ꯔꯣ ꯑꯦꯁꯣ ꯑꯦꯛꯁꯣ ꯑꯦꯛꯁꯣ ꯑꯦꯛꯁꯣ ꯂꯥꯎꯔꯅꯤ ꯑꯗꯨꯒ ꯐꯤꯐꯇꯤ ꯔꯨꯄꯤꯁꯀꯤꯗꯨ ꯐꯤꯐꯇꯤ ꯔꯨꯄꯤꯁꯀꯤꯗꯨ ꯂꯥꯎꯔꯅꯤ ꯆꯦꯟ ꯌꯥꯝ ꯅꯨꯡꯉꯥꯏꯅ ꯂꯩꯔꯝꯗꯣꯢꯅꯦ ꯗ ꯑꯝ ꯁꯤꯂꯤꯀꯣꯔꯤꯗꯁꯨ ꯆꯠꯂꯦ ꯁꯤꯂꯣꯡꯗꯁꯨ ꯆꯠꯂꯦ ꯑꯥ ꯀꯩꯅꯣ ꯍꯥ ꯍꯥ
ꯑꯗꯨꯒ ꯅꯨꯄꯤ ꯉꯥꯛꯇ ꯇꯝꯃꯦ ꯑꯁꯦꯡꯕꯗꯤ ꯃꯣꯏꯁꯦ ꯍꯥꯏꯌꯔ ꯁꯦꯀꯦꯟꯗ꯭ꯔꯤꯅꯦꯕ
ꯎꯝ
ꯑꯩꯈꯣꯏꯅ ꯑꯁ ꯑꯍꯥꯟꯕ ꯆꯪꯕ ꯀꯥꯟꯗꯤ ꯀꯣꯛ ꯉꯥꯎꯕꯅꯤꯀꯣ ꯍꯥꯏꯕꯗꯤ ꯂꯩꯕꯗꯣ ꯑꯁꯥꯃꯤꯁ ꯃꯆꯥꯁꯤꯡꯒ ꯂꯩꯃꯤꯟꯅꯕꯅꯤꯅ ꯂꯩꯕꯅꯤꯅ
ꯅ ꯇꯝꯕꯅꯤꯅ ꯑꯁ ꯃꯆꯥꯁꯤꯡꯁꯤ ꯄꯨꯔꯥ ꯃꯣꯏ ꯂꯣꯏ
ꯑꯩꯈꯣꯏꯗꯤ ꯆꯤꯡꯃꯤꯒꯤꯗꯤ ꯑꯩꯈꯣꯏ ꯑꯦꯂꯕꯦꯟ ꯇꯨꯋꯜꯐꯇ ꯇꯝꯃꯗꯤ ꯏꯁꯥꯅ ꯀꯩꯅꯣ ꯇꯧꯗ ꯍꯥꯏꯕꯗꯤ ꯌꯨꯅꯤꯐꯣꯝ ꯑꯃ ꯁꯦꯠꯄ ꯑꯣꯏꯒꯦꯔꯥ ꯁꯝ ꯑꯃ ꯍꯥꯠꯀꯦꯔꯥ ꯑꯩꯈꯣꯏꯅ ꯏꯁꯥꯅ ꯇꯧꯖꯕ ꯃꯣꯏꯗꯤ ꯀꯗꯥꯏꯅ ꯃꯃꯥꯅ ꯍꯥꯠꯄ ꯃꯁꯥ ꯃꯁꯥ ꯃꯁꯥ ꯃꯊꯟꯁꯨ ꯁꯝ ꯍꯥꯠꯄ ꯍꯩꯔꯣꯏꯕ
ꯑꯆꯥ ꯑꯆꯥ ꯁꯗꯤ ꯅꯪꯁꯨ ꯌꯥꯎꯔꯝꯅꯤꯅꯦ ꯑꯗꯨꯗ
ꯌꯥꯎꯗꯦꯗ
ꯑꯦ
ꯑꯩꯈꯣꯏꯗꯤ ꯀ꯭ꯂꯥꯁꯔꯨꯝ ꯌꯧꯔꯗꯤ ꯁꯥꯗꯨ ꯂꯥꯟꯖꯗꯕ ꯁꯥꯥꯕꯗꯣ
ꯎ ꯀꯩꯅꯣ ꯑꯩꯈꯣꯏ ꯃꯔꯛꯇ ꯑꯩꯈꯣꯏꯅ ꯍꯤꯡꯖꯤꯟꯕ ꯌꯥꯗꯦꯕ ꯎꯝ ꯆꯨꯝꯃꯦ ꯆꯨꯝꯃꯦ ꯑꯗꯨꯗꯤ ꯑꯗꯨꯗꯤ ꯀꯩꯅꯣꯅꯁꯨ ꯑꯗꯨꯝ ꯀꯣꯜꯂꯦꯅꯀꯣ ꯃꯐꯝ ꯃꯐꯝꯅꯁꯨ ꯑꯥ ꯑꯥ ꯑꯝ ꯃꯣꯏꯁꯤ ꯅꯣꯠ ꯏꯁ ꯃꯆꯥꯁꯤꯡꯅ ꯍꯦꯛꯇ ꯇꯥꯟꯅꯒꯅꯦꯕ ꯑꯁꯥꯝ ꯃꯤꯁ ꯃꯆꯥꯁꯤꯡꯗꯣ ꯈꯔꯗꯤ ꯇꯧꯔꯝꯗꯧ ꯃꯥꯜꯂꯦꯗ ꯅꯣꯏꯁꯨ ꯑꯗꯨꯝ
ꯅꯨꯄꯤ ꯉꯥꯛꯇꯅꯤꯅ ꯑꯃꯨꯛ ꯅꯨꯡꯉꯥꯏꯕꯀꯣ
ꯅꯨꯡꯉꯥꯢꯕꯒꯣ ꯎꯝ ꯑꯆꯥ ꯀꯩꯅꯣ ꯍꯣꯁꯇꯦꯜꯒꯨꯝꯕꯗ ꯂꯩꯕ꯭ꯔꯣ ꯑꯩꯈꯣꯏꯅ ꯑꯗꯨꯒꯤ ꯁ꯭ꯀꯨꯜ ꯃꯅꯨꯡꯗꯀꯣꯨꯝ ꯕꯣꯔꯗꯤꯡꯒꯤ ꯇꯅꯤꯗ ꯑꯩꯈꯣꯏ ꯂꯩꯕꯗꯣ ꯑꯩꯈꯣꯏ ꯑꯈꯟꯅꯕꯤ ꯃꯤ ꯉꯥꯛꯇ ꯊꯝꯃꯦꯕ ꯑꯗꯨꯗ ꯑꯗꯨꯅ ꯑꯗꯨ ꯁ꯭ꯀꯨꯜ ꯃꯅꯨꯡꯗ ꯑꯗꯨꯝ ꯑꯩꯈꯣꯏ ꯂꯩꯔꯦ ꯁ꯭ꯀꯨꯜꯗꯨ ꯑꯗꯨꯨꯗꯤꯡ ꯂꯩꯔꯕꯅꯤꯅ ꯑꯗꯨꯝ ꯎꯝ
ꯑꯍꯥꯟꯕꯗꯤ ꯋꯥꯈꯜꯗ ꯈꯜꯂꯝꯕꯅꯦꯍꯦ
ꯑ
ꯁ꯭ꯀꯨꯜꯁꯤꯅ ꯀꯔꯝꯍ ꯍꯥꯏꯅ ꯅꯨꯄꯤ ꯉꯛꯇ ꯇꯝꯕ ꯁ꯭ꯀꯨꯜꯁꯤꯗ ꯀꯃꯥꯏꯅ ꯆꯪꯗꯣꯏꯅꯣ ꯍꯥꯏꯅ
ꯑꯥ
ꯍꯥꯏꯗꯤ ꯍꯩꯅꯔꯝꯗꯕꯅꯦꯕ ꯍꯥꯏꯕꯗꯤ ꯁ꯭ꯀꯨꯜ ꯂꯥꯏꯐꯇ ꯅꯨꯄꯤ ꯅꯨꯄꯥ ꯁꯨꯝ ꯇꯝꯂꯑꯕꯅꯤꯅ ꯑꯃꯨ ꯑꯁꯤꯗ ꯑꯃꯨꯛ ꯋꯥꯛ
ꯑꯃꯨꯛ ꯍꯣꯡꯉꯒ ꯅꯨꯄꯤ ꯉꯥꯛꯇ ꯇꯝꯗꯕꯁꯨ ꯀꯔꯝ ꯍꯥꯏꯅ ꯂꯣꯏꯅꯒꯗꯧꯕꯥ ꯋꯥꯈꯜ ꯁꯨꯝ ꯇꯧꯕꯅꯦꯕ ꯑꯗꯨꯕꯨ ꯁꯨꯝ ꯂꯩꯔ ꯂꯩꯔꯒ ꯁꯨꯝ ꯍꯩꯅꯔꯛꯄꯗꯣ ꯍꯣꯏ ꯍꯣꯏ ꯎꯝ
ꯃꯣꯏꯒꯤꯅ ꯑꯃꯨꯛ ꯂꯥꯏꯌꯦ ꯃꯣꯏꯒꯤ ꯏꯁꯇꯦꯠ ꯕꯣꯠ ꯑꯁꯥꯝ ꯕꯣꯠꯁꯤꯅ
ꯍꯣꯏ ꯂꯥꯏꯗꯤ ꯂꯥꯢꯕꯅꯦ ꯃꯣꯏꯒꯤꯗꯤ ꯑꯩ ꯑꯗꯨꯝ ꯎꯕꯗ
ꯑꯩꯈꯣꯏ ꯃꯅꯤꯄꯨꯔ ꯕꯣꯠꯀ ꯍꯥꯏꯔꯗꯤ ꯑꯁꯥꯝ ꯕꯣꯠꯅ ꯏꯂꯥꯢ ꯂꯥꯏ ꯀꯩꯅꯣ
ꯑꯥꯎ ꯎꯝ ꯍꯣꯏ ꯃꯣꯏ ꯑꯁꯥꯝ ꯄꯣꯠꯇꯤ ꯂꯥꯛꯏꯗ ꯑꯩꯈꯣꯏ ꯃꯅꯤꯄꯨꯔꯗꯤ ꯂꯨꯗꯤ ꯂꯨꯏꯗ ꯂꯥꯏꯔꯤꯛ ꯌꯥꯝ ꯂꯨꯋꯦ ꯑꯩꯉꯣꯡꯗ ꯎ ꯑꯗꯨꯅꯁꯨ ꯑꯣꯏꯕꯝ ꯃꯥꯜꯂ ꯃꯣꯏꯅ ꯑ ꯇꯣꯞꯄꯔ ꯌꯥꯝ ꯂꯥꯏꯅ ꯐꯪꯕ ꯉꯝꯃꯤꯗꯣ ꯍꯣꯏ ꯆꯨꯝꯃꯦ ꯆꯨꯝꯃꯦ ꯑꯗꯨꯝ ꯂꯥꯛꯑꯦ ꯃꯥꯜꯂꯦ ꯃꯣꯏꯒꯤ ꯍꯌꯦꯤꯡꯗ ꯀꯣꯏꯁꯟ ꯁꯦꯠꯇꯤꯡꯒꯨꯝꯕ ꯀꯩꯅꯣꯒꯨꯝꯗꯗꯨꯀ ꯎꯝ ꯃꯣꯏꯒꯤ ꯃꯥꯂꯑꯕ ꯑꯩꯅ ꯈꯪꯕ ꯀꯣꯏꯁꯟꯗꯔꯤꯉꯦꯅ ꯑꯆꯧꯕ ꯑꯃ ꯊꯣꯛꯂꯛꯑꯅꯤ ꯂꯨꯄꯥ ꯆꯅꯤ ꯎ ꯑꯗꯨ ꯈꯛꯇ ꯇꯥꯕꯗꯀꯣ ꯎ ꯑꯗꯨꯝ ꯛꯖꯥꯝ ꯌꯥꯎꯔꯅꯤ ꯕꯣꯔ ꯑꯦꯛꯖꯥꯝꯁꯦ ꯑꯃ ꯐꯖꯅ ꯄꯥꯔꯕ ꯑꯗꯨꯝ ꯅꯪ ꯑꯆꯥ
ꯑꯩꯈꯣꯏꯅ ꯀꯩ ꯇꯧꯕꯅꯣ ꯍꯥꯏꯕ ꯀꯥꯟꯗ ꯑꯩꯈꯣꯏꯅ ꯑꯗꯨꯝ ꯀꯁꯟ ꯆ